ꯍꯜꯂꯣ
ꯍꯜꯂꯣ
ꯑꯥꯎ ꯇꯥꯏ
ꯀꯥꯏꯗꯧꯔꯤꯅꯣ
ꯎꯝ ꯍꯧꯖꯤꯛ ꯀ꯭ꯂꯥꯁ ꯂꯣꯏꯔꯒ ꯇꯨꯝꯃꯤ
ꯀꯔꯤ ꯀ꯭ꯂꯥꯁ
ꯑꯩꯈꯣꯏ ꯀ꯭ꯂꯥꯁ ꯂꯩꯔꯤꯕ
ꯑꯣꯟꯂꯥꯏꯟ ꯀ꯭ꯂꯥꯁ ꯂꯩꯕ꯭ꯔꯣ
ꯎꯝ
ꯑꯣ ꯑꯣꯖꯥꯔꯣ
ꯍꯥ ꯅꯠꯇ ꯍꯥꯏꯦ ꯀꯩꯅ
ꯑꯦ ꯁꯣꯔꯤ ꯑꯁ ꯁꯣꯏꯔꯦꯍ ꯑꯣꯖꯥ ꯑꯣꯏ ꯑꯣꯏꯅꯤ ꯑꯣꯏꯗꯦ ꯍꯥꯏꯕ ꯑꯩ ꯈꯪꯗꯕꯒꯤꯅꯤ ꯁꯣꯔꯤ ꯃꯤꯁ
ꯆꯥꯁ
ꯌꯥꯝ ꯁꯣꯏ ꯌꯥꯝ ꯌꯥꯝ ꯌꯥꯝ ꯁꯣꯏꯕ꯭ꯔꯥ ꯁꯣꯏꯗꯕ꯭ꯔꯗꯤ ꯈꯪꯅꯤꯀꯣ ꯇꯕꯕꯨ ꯅꯪ ꯀꯔꯤꯒꯤ ꯎꯖꯥꯏꯚ
ꯑꯣ ꯍꯥ
ꯇꯨꯝꯅꯤꯡꯉꯕ꯭ꯔꯣ
ꯇꯨꯝꯗ ꯇꯨꯝꯅꯤꯡꯗꯦꯗ ꯑꯗꯨ ꯑꯣꯏꯔꯁꯨ
ꯇꯨꯝꯗꯤ ꯇꯨꯝꯅꯤꯡꯗꯦ ꯇꯨꯝꯗꯤ ꯇꯨꯝꯅꯤꯡꯕ
ꯑꯗꯨꯅꯦ ꯅꯪ ꯋꯥ ꯉꯥꯡꯕ ꯌꯥꯝ ꯍꯩꯏꯀꯣ
ꯀꯅꯥ ꯀꯅꯥ ꯂꯩꯒꯦ
ꯏꯃꯥꯟꯕꯤ ꯂꯩ
ꯍ ꯍ ꯕꯤꯒ ꯑꯗ ꯀꯟꯐ꯭ꯌꯨꯁ ꯈꯔ ꯆꯠꯂꯦ ꯅꯪꯒꯤꯁꯦ
ꯏꯃꯥꯟꯅꯕ ꯅꯠꯇꯦ ꯏꯃꯅꯕꯤ ꯍꯥꯏꯕꯅꯦ ꯀꯔꯤꯔ
ꯍꯧꯛ ꯍꯥꯟꯅ ꯍꯥꯏꯕꯗ ꯏꯃꯥꯅ ꯇꯧꯕꯅꯦꯕ ꯑꯗꯨꯒ ꯏꯃꯥꯅ ꯕꯤꯒ ꯑꯩ ꯈꯪꯉꯦꯀꯣ ꯍꯧꯖꯤꯛ ꯃꯇꯝꯦ ꯍꯧꯖꯤꯛꯀꯥꯟ ꯃꯇꯝꯁꯦ ꯃꯇꯝ ꯌꯥꯝ ꯐꯠꯇꯕꯅꯦ
ꯆꯠꯂꯍꯦ ꯊꯥꯖꯗ꯭ꯔꯗꯤ ꯚꯤꯗꯤꯑꯣ ꯀꯣꯜ ꯇꯧꯔꯛꯑꯣ ꯑꯗꯨꯗꯤ
ꯑꯁꯤ ꯑꯩ ꯀꯩꯅꯣ ꯂꯣꯏꯔꯒ ꯇꯧꯔꯛꯀꯦ ꯃꯤꯅ ꯑꯁꯦꯡꯕ ꯍꯥꯏꯔꯒ ꯑꯩ ꯐꯥꯒꯗꯧꯕꯁꯨ ꯅꯠꯇꯦ ꯀꯩꯗꯨꯅꯦ
ꯑꯗꯨꯅꯦ ꯑꯗꯨꯒꯤꯅꯦ ꯑꯩꯅ ꯇꯁꯦꯡ ꯇꯁꯦꯡꯁꯤꯅ ꯍꯥꯏꯕꯗꯣ
ꯍꯣꯏ
ꯑꯗꯨꯕꯨꯅꯦꯕ ꯇꯁꯦꯡ ꯇꯁꯦꯡꯅ ꯍꯥꯏꯕꯗꯣ
ꯑꯣ ꯍꯣꯏ ꯏ ꯇꯧꯔꯒꯦ ꯄ ꯍꯔ
ꯎꯝ
ꯀꯩ ꯃꯊꯦꯜ ꯆꯥꯔꯒꯦ
ꯉꯁꯤꯗꯤ ꯀꯩꯅꯣꯝ ꯆꯦ
ꯑꯁ ꯆꯃꯟ ꯌꯥꯝ ꯆꯥꯃꯟꯕꯒꯤ ꯀꯥꯎꯔꯝꯃꯅꯤ
ꯅꯠꯇꯦ ꯅꯠꯇꯦ ꯑꯥꯎ ꯁꯧꯒ꯭ꯔꯤ ꯁꯧꯒ꯭ꯔꯤ
ꯁꯧꯒ꯭ꯔꯤ ꯆꯥꯔꯒ ꯀꯥꯎꯔ ꯂꯩꯕꯁꯤ ꯀꯔꯤ ꯅꯪ ꯀꯔꯤ ꯀ꯭ꯂꯥꯁ ꯇꯧꯕ꯭ꯔꯥ ꯉꯁꯤ
ꯁꯧꯒ꯭ꯔꯤ ꯌꯦꯟꯖꯥꯡ ꯆꯥꯕꯗꯤꯀꯣ ꯑꯗꯨꯝ ꯆꯥꯔꯒ ꯑꯗꯨꯝ ꯀꯩ ꯍꯥꯏꯁꯤꯔꯥ ꯑꯗꯨꯝ ꯄꯨꯛ ꯊꯜꯂꯁꯨ ꯑꯗꯨꯝ ꯃꯤꯅꯤꯠ ꯑꯃ ꯑꯅꯤ ꯂꯩꯔꯒ ꯑꯗꯨꯝ
ꯑꯗꯨꯝ ꯆꯥꯔꯒ ꯑꯗꯨꯝ ꯀꯥꯎꯕ
ꯀꯥꯎꯕ ꯅꯪꯗꯤ
ꯑꯁ ꯑꯩꯗꯤ ꯎꯇꯤꯅꯤꯗ
ꯑꯥ ꯎꯇꯤꯗꯤ ꯍꯥꯎꯅꯤꯍꯦ
ꯅꯣꯏ ꯃꯥꯅ ꯅꯍꯥꯟ ꯎꯇꯤ ꯊꯣꯡꯕꯤꯕꯒꯤ ꯅꯪ ꯀꯞꯄꯒ ꯐꯃꯨꯡꯗ ꯍꯤꯞꯄ ꯂꯩꯕꯗꯣ ꯈꯪꯗ꯭ꯔꯣ
ꯆꯦꯁ ꯆꯦꯁ ꯑ ꯎꯇꯤꯗꯨꯀꯣ ꯑ ꯀꯩꯅꯣꯝ ꯎꯝ ꯆꯦꯆꯦ ꯕꯦꯝꯕꯨꯁꯨꯠ ꯊꯝꯕꯗꯣ ꯈꯪꯕ꯭ꯔ ꯊꯝꯂꯗꯤ ꯌꯥꯝ ꯍꯥꯎꯕꯅꯦ
ꯎꯁ‌ꯣꯏ
ꯍꯥ
ꯎꯁꯣꯏ ꯍꯥꯏꯕꯅꯦ
ꯑꯣ ꯈꯪꯗꯦ ꯑꯩꯗꯤ
ꯈꯪꯉꯣꯏꯌꯦ ꯑꯣꯖꯥ ꯑꯅꯤꯅ ꯈꯪꯉꯣꯏꯌꯦ ꯍꯟꯗꯛꯀꯤ ꯑꯣꯖꯥꯁꯦ ꯑ ꯄꯪꯕꯗꯤ ꯅꯠꯇꯦꯀꯣ ꯁꯤꯡꯕ ꯈꯔ ꯋꯥꯠꯄꯅꯦ
ꯆꯠꯂ‌ꯣꯍꯦ ꯑꯗꯨꯗꯤ ꯅꯪꯗꯤ ꯌꯥꯝꯅ ꯁꯤꯡꯔꯕ꯭ꯔꯥ
ꯑꯩꯗꯤ ꯑꯩꯁꯨ ꯁꯤꯡꯗꯦꯗ ꯄꯪꯗꯕ ꯑꯩꯅ
ꯄꯪꯗꯕ ꯁ‌ꯦꯁ ꯑꯗꯨꯗꯤ ꯍꯩꯕꯔꯅꯦ ꯍꯩꯁꯨ ꯍꯩꯇꯕ ꯄꯪꯁꯨ ꯄꯪꯗ ꯄꯪꯗꯕ
ꯑꯁ ꯍꯩꯕ ꯍꯥꯏꯕ ꯋꯥꯍꯩꯗꯣ ꯑꯩ ꯇꯥꯅꯤꯡꯗꯦꯕ ꯑꯗꯨꯒꯤ
ꯑꯆꯥꯆꯥ ꯑꯆꯥ
ꯉꯥꯏꯈ‌ꯣꯅꯦ
ꯀꯩ
ꯅꯪ ꯀ꯭ꯂꯥꯁ ꯂꯧ ꯀ꯭ꯂꯥꯁ ꯑꯃ ꯂꯣꯏꯕꯗ ꯉꯥꯏꯔꯦꯕ ꯑꯃꯨꯛ ꯆꯠꯀꯗ꯭ꯔꯣ
ꯎꯝ ꯂꯣꯏꯔꯦ ꯉꯁꯤꯒꯤꯗꯤ
ꯑꯗꯨꯒꯤꯅꯤꯅꯦ ꯅꯪ ꯅꯣꯏ ꯅꯣꯏꯒꯨꯝꯕꯗꯤꯅꯤꯅꯦ ꯄ꯭ꯔꯤꯊꯤ ꯄ꯭ꯔꯤꯊꯤꯕꯤꯗ ꯈ꯭ꯋꯥꯏ ꯅꯨꯡꯉꯥꯏꯕ ꯃꯤ ꯍꯥꯏꯁꯦ
ꯆꯁ ꯆꯠꯂ‌ꯦ
ꯃꯥꯅꯦ ꯅꯪ ꯅꯪ ꯉꯁꯥꯏ ꯑꯩꯁ ꯑꯩꯗꯤ ꯆꯤꯡꯅꯩꯗ ꯑꯁꯦꯡꯕ
ꯍꯥꯥ
ꯀ꯭ꯂꯥꯁ ꯂꯣꯏꯕꯗ ꯉꯥꯏꯔꯤ ꯀ꯭ꯂꯥꯁ ꯂꯣꯏꯔꯒ ꯁꯤꯗ ꯆꯪꯉꯛꯄꯅꯦꯅ ꯍꯥꯏꯕꯅꯤ ꯉꯁꯥꯏ ꯅꯪꯅ ꯍꯥꯏꯕꯗꯣ ꯑꯗꯨꯒ ꯑꯩꯅ ꯀꯅꯥ ꯀꯅꯥ ꯂꯩ ꯍꯥꯏꯒꯦ ꯂꯩꯒꯦ ꯍꯥꯏꯔꯒ ꯑꯥ ꯏꯃꯥꯟꯅꯞ ꯕꯤꯒ ꯍꯥꯏꯕꯗꯣ ꯑꯗꯨ ꯑꯗꯨ ꯃꯇꯥꯡꯗ ꯑꯩ ꯈꯔ ꯈꯔ ꯑ ꯌꯦꯡꯍꯧ ꯇꯥꯍꯧꯗ꯭ꯔꯗꯤ ꯌꯥꯗꯕ ꯈꯔ ꯂꯩꯔꯦꯕ
ꯌꯥꯔꯍꯦ ꯌꯥꯔ‌ꯦꯍꯦ ꯅꯪꯒꯤ
ꯏꯃꯥꯟꯅꯞ ꯕꯤ ꯍꯥꯏꯕꯗꯨꯗꯤ
ꯑꯗꯨ ꯅꯪꯗꯤ ꯑꯗꯣ ꯅꯪꯗꯤ ꯀꯅꯥ ꯀꯅꯥ ꯂꯩꯒꯦ
ꯑꯩꯗꯤ ꯏꯇꯣꯝꯗ ꯏꯊꯟꯗ
ꯑ
ꯏꯃꯥꯟꯅ ꯁ ꯂ ꯏꯃꯥꯟꯅ ꯕꯤꯁ ꯂꯩ ꯑꯩ ꯏꯇꯣꯝꯇꯅꯤ ꯑꯩ ꯀꯥꯗ
ꯑꯣ ꯑꯜ꯭ꯔ ꯑꯗꯨꯗꯤ ꯀꯩꯀꯩ ꯇꯧꯕ ꯈꯨꯟꯗ ꯂꯩꯕ꯭ꯔꯥ ꯅꯠꯇ꯭ꯔꯒ ꯇꯝꯄꯥꯛꯇ ꯂꯩꯕ꯭ꯔꯥ
ꯇꯝꯄꯥꯛꯇ ꯊꯝꯕ ꯁꯥꯠꯃꯤꯟꯅꯔꯤꯅꯤ ꯀꯩꯅꯣ
ꯑꯠꯆꯆꯥ ꯑꯁ ꯁꯤ ꯅꯨꯄꯥꯖꯦ
ꯇꯝꯄꯥꯛꯇ ꯊꯝꯕꯥꯜꯒ ꯊꯝꯕꯥꯜ ꯁꯥꯠꯄ ꯌꯦꯡꯉꯤꯅꯦ ꯀꯩꯅꯣ ꯊꯝꯕꯥꯜ ꯃꯔꯛꯇ ꯀꯣꯏꯊꯔꯤꯅꯦ ꯀꯩꯅꯣ
ꯌꯥꯝ ꯐꯩꯍꯦꯛ
ꯇꯝꯄꯥꯛꯇ ꯂꯩꯔꯒ ꯊꯝꯕꯥꯜ ꯁꯥꯠꯄ ꯎꯗ꯭ꯔꯗꯤ ꯀꯔꯤ ꯀꯥꯟꯅꯩ
ꯊꯝꯕ ꯍꯥꯏꯕꯗꯤ ꯊꯝꯕ ꯍꯥꯏꯕꯗꯤ ꯀꯩꯅꯣꯝ ꯂꯣꯇꯁꯇꯔ
ꯍꯣꯏ ꯑꯩꯈꯣꯏ ꯕꯤ ꯖꯦ ꯄꯤ ꯒꯤꯗꯣ
ꯍꯥꯥ ꯑꯆꯥꯥ ꯑꯥꯎ ꯑꯥꯎ ꯑꯥꯎ
ꯈꯪꯉꯗꯅ
ꯈꯪꯉꯦ
ꯄꯔꯃꯥꯟ ꯑꯣꯏꯅ ꯍꯥꯏꯔꯗꯤ ꯊꯝꯕꯥꯜ ꯊꯝꯕꯥꯜ ꯍꯥꯏꯕꯁꯦ ꯀꯅꯥꯅꯣ ꯈꯪꯕ꯭ꯔꯥ
ꯈꯪꯖꯗ꯭ꯔꯦꯕꯨꯡꯉꯣ
ꯅꯪꯅꯤꯅꯪ
ꯎ
ꯂꯣꯏꯔꯦ ꯍꯦ ꯅꯪꯁꯨ
ꯊꯝꯕꯥꯜ ꯁꯥꯠꯄ ꯊꯝꯕꯥꯜ ꯁꯥꯠꯄ ꯂꯩ ꯁꯥꯠꯄ ꯂꯩ ꯌꯦꯡꯕ ꯂꯩ ꯂꯩꯀꯣꯏ ꯃꯅꯥꯛꯇꯛ ꯀꯣꯏꯔꯒ ꯆꯠꯄ ꯀꯣ
ꯑꯗꯨꯅꯦ ꯑꯗꯨꯒ ꯅꯊꯟꯗꯗꯤ ꯂꯩꯔꯝꯃꯣꯍꯦ
ꯂꯩ ꯂꯩ ꯂꯩ ꯀꯔꯤ
ꯑꯦꯁ ꯑꯗꯨꯒ ꯅꯊꯟꯗ ꯂꯩꯔꯒ ꯀꯃꯥꯏ ꯀꯃꯥꯏꯅ ꯇꯧꯕ
ꯑꯩꯅꯤꯅꯦ ꯊꯥꯡꯖꯤꯡ ꯊꯥꯡꯖꯤꯡ ꯍꯥꯏꯗꯣ
ꯇꯔꯤꯁ ꯁꯤꯅꯄꯥꯒꯣ
ꯅꯠꯇꯦ ꯅꯠꯇꯦ ꯑꯩꯅ ꯍꯥꯏꯕꯗꯤ ꯑꯩꯅ ꯅꯪ ꯑꯩꯅ ꯍꯥꯏꯖꯒ꯭ꯌꯥꯟ ꯇꯥꯗ꯭ꯔꯣ
ꯇꯥꯗ꯭ꯔꯦ
ꯇꯝꯄꯥꯛꯇ ꯂꯩꯔꯕꯅꯤꯅ ꯂꯩ ꯂꯩ ꯌꯥꯝꯃꯦꯕ ꯂꯩ ꯃꯔꯛꯇ ꯈꯣꯏꯃꯨ ꯈꯣꯏꯃꯨ ꯌꯥꯎꯗ꯭ꯔꯗꯤ ꯌꯥꯗꯕꯅꯦꯕ ꯈꯣꯏꯃꯨ ꯈꯣꯏꯃꯨ ꯍꯥꯏꯗꯣ
ꯎꯝ
ꯑꯩꯅꯤ
ꯑꯥꯏ ꯑꯥꯏ ꯑꯥꯏ
ꯁꯤꯁꯨ ꯈꯪꯗ ꯁꯤ ꯂꯣꯏꯔꯦ ꯅꯪꯁꯨ
ꯐꯔꯦ ꯐꯔꯦ ꯅꯪꯒꯤ ꯋꯥꯁꯦ ꯇꯥꯕꯗ ꯅꯨꯡꯉꯥꯏꯀꯣ
ꯈꯣꯏꯃꯨ ꯌꯥꯎꯗ꯭ꯔꯗꯤ ꯂꯩ ꯃꯍꯤ ꯂꯩꯔꯁꯨ ꯀꯔꯤ ꯀꯥꯟꯅꯗꯕꯅꯤꯀꯣ
ꯑꯥꯎ ꯍꯣꯏ ꯍꯣꯏ ꯍꯣꯏ ꯑꯗꯨꯅꯦ ꯑꯗꯨꯅꯦ ꯂꯣꯄꯥ ꯄꯥꯈꯜ
ꯅꯪ ꯉꯁꯥꯏ ꯍꯥꯏꯈꯤꯕ ꯋꯥꯍꯩ ꯈꯔ ꯑ ꯅꯪ ꯁꯣꯏꯔꯤꯀꯥꯟ ꯉꯥꯡꯊꯣꯛꯈꯤꯕ ꯋꯥꯍꯩꯗꯨꯗꯤ ꯑꯩ ꯇꯥꯕ ꯅꯨꯡꯉꯥꯏꯇꯦ
ꯑꯗꯣ ꯑꯩ ꯑꯗꯨꯝ ꯅꯤꯡꯁꯤꯡꯉꯒ ꯂꯩꯔꯦ
ꯑꯦꯁ ꯑꯩꯗꯤ ꯇꯁꯦꯡꯅ ꯇꯁꯦꯡꯅ ꯍꯥꯏꯕꯅꯦ ꯀ꯭ꯔꯦꯔꯥ
ꯅꯪꯅ ꯇꯁꯦꯡꯅ ꯍꯥꯏꯕ ꯋꯥꯗꯣ ꯑꯩ ꯊꯥꯖꯕ ꯉꯝꯗꯕꯀꯣ
ꯑꯩꯗꯣ ꯃꯇꯩꯇꯩꯂꯣꯟꯗꯣ ꯐꯖꯅ ꯉꯥꯡꯕ ꯍꯩꯗꯕ ꯑꯗꯨꯒꯤꯅꯦ
ꯑꯗꯨꯒꯤꯔꯣ ꯑꯁꯤꯗ ꯅꯪ ꯂꯩꯔꯨꯁꯦ
ꯑꯗꯨꯒꯤꯅꯦ
ꯃꯥꯜꯂꯦ ꯃꯥꯜꯂꯦ ꯑꯩꯅ ꯈꯟꯕꯗ ꯃꯁꯛ ꯑꯩꯅ ꯈꯟꯕꯗ ꯃꯁꯛ ꯐꯖꯕ ꯈꯣꯠꯄ ꯇꯧꯕꯁꯤꯡꯁꯦ
ꯎꯝ
ꯋꯥ ꯉꯥꯡꯕꯗ ꯈꯔꯗꯤ ꯀꯥꯛꯇꯤ ꯀꯥꯛꯑꯦ
ꯀꯥꯛꯗꯤ ꯀꯥꯛꯑꯦ ꯍꯥꯏꯕꯗꯤ
ꯒ꯭ꯌꯥꯟ ꯇꯥꯔꯣꯏ ꯚꯥꯞ ꯇꯥꯅꯕ ꯀꯟꯅ ꯍꯣꯠꯅꯧ
ꯑꯩꯁ ꯍꯥꯏꯗꯤ ꯀꯥꯛꯑꯦ ꯍꯥꯏꯕꯗꯤ ꯀꯩꯅꯣꯝ ꯑꯥ ꯐꯖꯅ ꯉꯥꯡꯕ ꯍꯥꯏꯗꯕ ꯑꯗꯨꯔꯣ
ꯅꯠꯇꯦꯍꯦ ꯀꯔꯤ ꯅꯪꯖꯨ ꯑꯩꯁ
ꯑꯗꯨꯗꯤ ꯀꯩ ꯀꯩꯅꯣꯗꯨꯗꯤ
ꯅꯪ ꯑꯗꯨꯗꯃꯥꯏꯅ ꯃꯤ ꯃꯤꯃꯥꯡ ꯑꯗꯨꯗꯃꯥꯏꯅ ꯉꯥꯡꯗꯤ ꯖꯦꯜ ꯆꯠꯀꯅꯤ ꯅꯪ
ꯏꯁ ꯀꯩꯒꯤ
ꯑꯍ ꯍꯝ
ꯌꯥꯔꯦꯍꯦ ꯅꯪꯒꯤꯁꯦ ꯑꯁ ꯄ꯭ꯔꯣꯕ꯭ꯂꯦꯝ ꯊꯣꯛꯅꯤꯡꯉꯥꯏ ꯃꯥꯜꯂꯦ ꯍꯦ
ꯅꯪ ꯅꯣꯛꯅꯤꯡꯕ꯭ꯔꯣ
ꯅꫭꯛꯅꯤꯡꯉꯦ ꯍꯣꯏ ꯍ ꯍ
ꯏꯗꯅ ꯇꯨꯝꯃꯒ ꯂꯩꯕ꯭ꯔꯅꯪ ꯅꯨꯡꯉꯥꯏꯔꯦ ꯍꯥꯥ ꯅꯣꯏ ꯃꯛꯉꯥꯏꯔꯦ ꯅꯨꯡꯉꯥꯏꯔꯤꯁꯦ
ꯏꯁ ꯅꯪꯗꯤ
ꯑꯩꯗꯤ ꯅꯨꯡꯉꯥꯏꯇꯦꯅ
ꯀꯃꯥꯏ ꯀꯃꯥꯏ ꯇꯧꯕ ꯅꯪꯗꯤ
ꯍꯩꯁ ꯋꯥꯔꯤ ꯀꯨꯝꯕ
ꯍꯩ ꯍꯩ ꯍꯩ ꯀꯩꯒꯤ ꯋꯥꯕ
ꯏꯅꯥꯛ ꯈꯨꯟꯕꯩ ꯃꯔꯛꯁꯤꯗ ꯂꯥꯏꯔꯕ ꯑꯩꯈꯣꯏ ꯍꯤꯡꯉꯛꯄ ꯍꯥꯏꯕꯁꯤ
ꯏꯁ ꯅꯪꯒꯤꯁꯦ ꯋꯥꯕ ꯍꯥꯏꯕꯁꯦ ꯅꯪꯒꯤꯁꯦ ꯇꯨꯝꯃꯟꯕꯒꯤ ꯑꯣꯏꯔꯝꯅꯤ ꯆꯥꯔꯒ ꯇꯨꯝꯂꯒ ꯆꯥꯔꯒ ꯇꯨꯝꯔꯒ ꯑꯣꯏꯃꯟꯕꯒꯤꯅꯤ ꯅꯪ ꯋꯥꯔꯤꯁꯦ
ꯅꯠꯇꯦ ꯍꯥꯏꯕ ꯂꯥꯏꯕꯒꯤꯅꯤ ꯂꯥꯏꯔꯕ ꯕꯅꯤ ꯃꯍꯥꯛ ꯂꯥꯏꯔ
ꯑꯁ ꯁꯤꯡꯒꯔꯁꯨ ꯑꯣꯏ ꯑꫭꯟꯈ꯭ꯔꯦꯍꯦ ꯑꯁꯤ ꯅꯨꯄꯥꯁꯦ
ꯅꯨꯡꯉꯥꯏꯅꯤꯡꯗꯕ ꯀꯅꯥ ꯌꯥꯎꯕꯒꯦ ꯄꯩꯁꯥ ꯂꯩꯇꯕꯒꯤ ꯂꯥꯏꯔꯤꯕꯅꯤ
ꯁꯤꯡꯒꯔ ꯑꯣꯟꯈ꯭ꯔꯣ ꯀꯔꯤꯔ
ꯑꯩꯔꯣ
ꯑꯥꯎ ꯅꯪꯒꯤ ꯈꯣꯟꯖꯦꯜꯁꯦ ꯇꯥꯕ ꯅꯨꯡꯉꯥꯏ ꯑꯩ ꯀꯩꯅꯣꯝ ꯍꯥꯏꯒꯦ ꯅꯪꯒꯤ ꯈꯣꯟꯖꯦꯜ ꯇꯥꯔꯒ ꯑꯩ ꯇꯨꯝꯅꯤꯡꯉꯥꯏ ꯇꯧꯋꯦ ꯀꯩꯒꯤꯔꯥ
ꯑꯁꯦꯡꯕ꯭ꯔꯣ
ꯑꯁꯦꯡꯕꯅꯦ
ꯅꯪꯒꯤ ꯐꯣꯇꯣ ꯌꯦꯡꯉꯒ ꯋꯥꯔꯤ ꯁꯥꯟꯅꯩꯅꯦ ꯑꯩꯗꯤ
ꯑꯆꯥ ꯌꯦꯡꯕꯤꯌꯣ ꯌꯦꯡꯕꯤꯌꯣ
ꯅꯪꯁꯦ ꯀꯩꯅꯣꯝꯗꯤ ꯋꯥꯠꯄ ꯃꯥꯜꯂꯦ ꯅꯪꯉꯣꯟꯗ
ꯀꯩꯅꯣꯝ ꯑꯦ ꯀꯩꯅ ꯀꯩꯔꯥ ꯀꯩ ꯋꯥꯠꯄ꯭ꯔꯥ ꯍꯥꯏꯌꯣ ꯋꯥꯠꯂꯗꯤ ꯋꯥꯠꯇ꯭ꯔꯤꯉꯩ ꯇꯧꯒꯦ ꯍꯥꯏꯌꯨ
ꯑꯣ ꯍꯥꯏꯕꯗꯤꯀꯣ ꯅꯪꯒꯤ ꯀꯣꯛꯁꯦ
ꯎꯝ ꯎꯝ
ꯈꯔ ꯀꯩꯅꯣ ꯇꯧꯕ ꯃꯥꯜꯂꯦ ꯅꯪꯗꯤ ꯅꯪꯉꯣꯟꯗ ꯑꯋꯥꯠꯄ ꯑꯃ ꯂꯩꯕ
ꯑꯩꯒꯤ ꯀꯣꯛꯁꯦ ꯈꯔ ꯆꯥꯛꯄ ꯃꯥꯟꯕ꯭ꯔꯥ
ꯑꯗꯨ ꯅꯠꯇꯦ ꯑꯗꯨꯒꯨꯝꯕ ꯅꯠꯇꯦ ꯅꯪꯉꯣꯟꯗꯀꯣ ꯅꯪꯉꯣꯟꯗ ꯊꯥꯠ ꯀꯩꯅꯣꯝ ꯋꯥꯠꯄ ꯑꯃ ꯃꯥꯜꯂꯦꯕ
ꯀꯩ ꯋꯥꯠꯇ
ꯑꯩ ꯋꯥꯠꯄ ꯃꯥꯜꯂꯦ
ꯌꯥꯔꯦ ꯍꯦ ꯌꯥꯔꯦ ꯍꯦ ꯅꯪꯒꯤ ꯋꯥꯁꯦ
ꯑꯁꯦꯡꯕꯗꯤ ꯅꯪ ꯃꯨꯟꯅ ꯃꯨꯟꯅ ꯌꯦꯡꯉꯀꯥꯟꯗꯀꯣ ꯃꯤ ꯑꯇꯩ ꯃꯤ ꯑꯇꯩꯒ ꯃꯥꯟꯅꯗꯦꯕ ꯅꯪꯁꯦ ꯑꯗꯨꯒꯤ ꯅꯪ ꯅꯪ ꯉꯁꯤ ꯋꯥꯔꯤ ꯁ ꯁꯥꯟꯅ ꯍꯥꯏꯔꯒ ꯂꯩꯕ
ꯁꯨꯃꯥꯏꯅ ꯅꯪ ꯉꯥꯡꯔꯤꯁꯦ ꯁꯨꯃꯥꯏꯅ ꯅꯪ ꯉꯥꯡꯔꯤꯁꯦ ꯃꯤ ꯀꯌꯥ ꯑꯃꯁꯨ ꯅꯪ ꯉꯥꯡꯈ꯭ꯔꯕ ꯑꯗꯨ ꯈꯛꯇ ꯈꯨꯝꯕꯤꯌꯨꯕ ꯑꯗꯨꯝ ꯈꯛꯇ ꯈꯨꯝꯕꯤꯌꯨꯕ ꯇꯥꯅꯤꯡꯉꯦ
ꯉꯁꯤ ꯅꯣꯔꯃꯦꯜ ꯅꯣꯔꯃꯦꯜꯒꯤ ꯀꯩꯅꯣꯒ ꯇꯧꯔꯤꯕ ꯑꯗꯨꯒꯤ ꯉꯁꯤ ꯑꯩꯅ ꯋꯥꯔꯤ ꯁꯥꯟꯅꯔꯤꯁꯦ
ꯍꯣꯏ
ꯑꯉꯥꯎꯕꯤ ꯑꯃꯒ
ꯑꯉꯥꯎ
ꯂꯣꯏꯅꯔꯨꯕꯗꯒꯤ
ꯑꯉꯥꯎꯕꯤ ꯍꯥꯏꯕ꯭ꯔꯅ
ꯍꯣꯏ
ꯑꯗꯨꯗꯤ ꯅꯪꯁꯨ ꯑꯉꯥꯎꯕ
ꯑꯩꯈꯣꯏ ꯄꯨꯝꯅꯃꯛ
ꯁꯤ ꯑꯉꯥꯎꯕꯁꯦ
ꯑꯉꯥꯎꯕꯤ ꯑꯉꯥꯎꯕꯤ ꯍꯥꯏꯗꯣ ꯑꯇꯩ ꯀꯅꯥꯁꯨ ꯅꯠꯇꯦ ꯅꯪꯅꯦ ꯅꯪ
ꯎꯝ ꯅꯪꯁꯨ ꯑꯉꯥꯎꯕ ꯑꯗꯨꯗꯤ
ꯑꯩ ꯑꯉꯥꯎꯕ꯭ꯔꯅꯦ
ꯎꯝ ꯑꯩ ꯑꯉꯥꯎꯕꯤ ꯑꯣꯏꯔꯤꯗꯤ ꯅꯪꯁꯨ ꯑꯉꯥꯎꯕ ꯑꯣꯏꯗꯣꯏꯕ ꯅꯠꯇ꯭ꯔꯣ ꯆꯨꯝꯗ꯭ꯔꯣ
ꯆꯨꯝꯃꯤ
ꯑꯗꯨꯅꯤ ꯆꯃꯤ
ꯆꯨꯝꯃꯤ ꯆꯨꯝꯃꯤ ꯍꯣ ꯍꯣ ꯍꯣ ꯑꯝ ꯉꯥꯏꯈꯣꯀꯣ
ꯉꯥꯏꯒꯦ ꯉꯥꯏꯒꯦ ꯏꯃꯥꯟꯅꯕꯤꯅꯦ ꯏꯃꯥꯟꯅꯕꯤ ꯅꯦ ꯃꯦ ꯃꯦꯅ ꯕꯥꯗ ꯂꯩꯇ ꯢꯃꯥꯟꯅ ꯕꯥ ꯑꯗꯨꯗꯤ ꯅꯪ ꯂꯩꯔꯤꯁꯤꯗꯤ ꯀꯔꯤꯔꯥ ꯏꯃꯥꯟꯅꯕꯤꯗꯤ ꯂꯩꯌꯦ ꯑꯩꯒꯤ ꯃꯅꯥꯛꯇ